ꯇꯥꯕ꯭ꯔꯣ ꯄ꯭ꯔꯣ
ꯑꯣ ꯇꯥꯔꯦ ꯇꯥꯔꯦ ꯑ ꯑ ꯒꯗ ꯃꯣꯔꯅꯤꯡ ꯎꯝ ꯑꯁ ꯍꯥꯎꯀꯠꯄꯇ ꯉꯥꯏꯔꯦꯅꯦ ꯕꯣ ꯌꯦꯡꯅꯒ
ꯑꯣ ꯀꯔꯤ ꯀꯔꯤ ꯑꯣꯏꯅ ꯁꯞꯄꯣꯔꯠ ꯇꯧꯔꯦ ꯅꯪꯗꯤ
ꯑꯁ ꯑꯩ ꯑꯥꯔꯖꯦꯟꯇꯤꯅꯥꯕꯨ ꯇꯧꯋꯦ
ꯑꯣ ꯆꯞ ꯃꯥꯟꯅꯩꯅꯦ ꯑꯁ ꯃꯤꯅꯤ ꯍꯥꯏꯔꯦ ꯇꯦꯡꯗꯣ ꯌꯥꯝꯈ꯭ꯔꯦꯍꯦ ꯉꯁꯤ ꯀꯩ ꯑꯃ ꯑꯗꯨꯁꯨ ꯌꯥꯝ ꯀꯥꯟꯕꯒ
ꯑꯁ ꯐꯥꯒꯤ ꯅꯠꯇꯦ ꯑꯃ ꯑꯃ ꯇꯤꯝꯅꯁꯨ ꯌꯥꯝ ꯀꯜꯂꯤꯅꯦ
ꯍꯣꯏ ꯉꯁꯥꯏ ꯀꯩꯅꯣ ꯀꯟꯅꯗ ꯇꯥꯎꯔꯒ ꯆꯪꯈꯤꯕꯗꯨꯗꯤ ꯑꯁ
ꯎꯝ ꯑꯅꯤꯔꯛ ꯑꯅ ꯆꯪꯕꯗꯣ ꯃꯥꯅ ꯑꯥ
ꯍꯅꯦ ꯑꯁ ꯅꯟꯖꯥꯅꯦ ꯃꯣꯏꯗ
ꯑꯥ ꯏꯁ ꯀꯦ ꯕꯥꯔꯗꯦꯁꯨ ꯌꯥꯝ ꯀꯟꯕꯅꯤ ꯇꯤꯝꯅꯤꯅꯦ ꯑ ꯑꯁ
ꯀꯜꯂꯦ ꯑꯁ ꯀꯇ꯭ꯔꯤꯗꯣ ꯈꯔꯥ ꯇꯤꯛꯑꯁꯨ ꯑꯁ ꯃꯣꯏꯗꯣ ꯌꯥꯝ ꯀꯩꯅꯣ ꯃꯣꯏꯒꯤ ꯇꯤꯝꯗꯣ ꯑꯁ ꯌꯥꯝ ꯄꯜꯂꯦꯅꯦ ꯀꯤꯞꯄꯔꯗꯨꯁꯨ ꯑꯁ ꯌꯥꯝꯈꯤꯤꯡꯉꯦ
ꯃꯥꯒꯤ ꯀꯟꯇ꯭ꯔꯤꯗꯣ ꯍꯥꯟꯅ ꯆꯪꯕꯅꯦ ꯍꯩꯅꯦ ꯑꯗꯨ ꯐꯥꯔꯁ ꯇꯥꯏꯝ ꯀꯣ
ꯑꯣ ꯑꯣ ꯑꯗꯨꯅꯦ ꯐꯥꯔꯁ ꯇꯥꯏꯝ ꯑꯣꯏꯔꯁꯨ ꯑꯁ ꯌꯥꯝ ꯐꯤꯡꯉꯦ ꯅꯦꯛꯁ ꯇꯥꯏꯝꯗꯗꯤ ꯐꯜ ꯀꯥꯔ ꯈꯔꯅꯤ
ꯑꯦ ꯅꯦꯛꯁ ꯇꯥꯏꯝꯗꯗꯤ ꯁꯣꯏꯗꯕꯤꯗ ꯃꯣꯏ ꯀꯞ ꯂ ꯍꯧꯔꯅꯤ ꯎꯝ
ꯃꯣꯏꯁꯤ ꯌꯥꯝ ꯀꯩꯅꯣ ꯍꯣꯏ ꯃꯣꯏꯒꯤꯗꯣ ꯂꯩ ꯑꯗꯣ ꯌꯥꯝ ꯎꯊꯣꯛꯑꯕ ꯉ ꯃꯣꯏ ꯁꯥꯟꯅꯕꯁꯨ ꯀꯩꯅꯣ ꯅꯍꯥꯟ ꯂꯥꯁ ꯏꯌꯥꯔ ꯀ ꯑ ꯂꯥꯁ ꯀ ꯋꯥꯔꯜ ꯀꯞ ꯆꯦꯝꯝꯄꯤꯌꯟ ꯇꯤꯝꯅꯤꯕꯣ ꯑꯔꯖꯦꯟꯇꯅꯥꯅꯣ
ꯑ
ꯑꯗꯨ ꯑꯣꯏꯔꯁꯨ ꯑꯁ ꯃꯣꯏꯅ ꯉꯝꯒꯦ ꯇꯧꯔꯤꯅꯦ
ꯎꯝ ꯑꯁ ꯀꯩꯅꯣꯒꯤ ꯃꯣꯏ ꯅꯍꯥꯟ ꯏꯁꯄꯦꯟꯒ ꯁꯥꯟꯅꯕ ꯃꯇꯝꯗꯁꯨ ꯗ꯭ꯔꯣꯄꯤꯑꯕ ꯑꯁ ꯎꯝ ꯎꯝ
ꯃꯣꯏ ꯆꯠꯇꯅꯤꯡꯉꯥꯏ ꯎꯄꯥꯏ ꯂꯩꯇ꯭ꯔꯕꯅꯤꯔꯗꯨꯒꯤꯅꯑ ꯑꯗꯨꯅꯦ
ꯏꯁꯄꯦꯟꯁꯨ ꯌꯥꯝ ꯀꯩꯅꯣꯒꯤ ꯑꯇꯣꯞꯄ ꯀꯟꯇ꯭ꯔꯤ ꯑꯗꯨꯗꯤ ꯌꯥꯝ ꯀꯟꯕ ꯇꯤꯝꯅꯦꯕ
ꯑꯣ ꯑꯥꯔꯖꯦꯟꯇꯤꯅꯥ ꯑꯩꯈꯣꯏ ꯀꯟꯕ ꯑꯩꯈꯣꯏ ꯇꯤꯝꯅꯦꯕ
ꯎꯝ
ꯃꯣꯏꯗꯤ ꯑꯁ ꯃꯊꯪꯗꯗꯤ ꯑꯃꯨꯛ ꯐꯖꯅ ꯍꯧꯈ꯭ꯔꯅꯤ
ꯎꯝ ꯑꯁ ꯎꯝ ꯃꯣꯏꯁꯦ ꯅꯣꯏꯒꯤ ꯅꯣꯏꯒꯤ ꯍꯦꯛ ꯆꯪꯂꯉꯛꯄ ꯃꯇꯝꯗꯗꯤ ꯄꯨꯔꯥ ꯔꯤꯀꯣꯠꯅꯤꯕ ꯉꯝꯕꯅ ꯋꯥꯔꯜ ꯀꯞ ꯋꯥꯔꯜ ꯀꯞ ꯎꯝ ꯎꯝ ꯎꯝ ꯋꯥꯔꯜ ꯀꯞ ꯉꯝꯕꯅ ꯆꯞ ꯃꯥꯟꯅꯏꯅꯦ ꯃꯣꯏꯒꯤꯗꯤ ꯃꯣꯏꯒꯤ ꯐꯒꯅꯤ ꯑꯍꯥꯟꯕꯒꯤ ꯁꯅꯥꯕꯒꯀꯣ
ꯑꯣ ꯃꯣꯏ ꯑꯇꯋꯥꯏ ꯈꯔꯗꯤ ꯑꯁ ꯁꯦꯚꯦꯟꯒ ꯖꯦꯔꯣ ꯆꯥꯕꯁꯨ ꯌꯥꯎꯋꯦꯗꯣ ꯃꯣꯏꯗꯤ ꯑꯁ ꯌꯥꯏ ꯑꯗꯨꯒ ꯀꯩꯅꯣꯗꯣ ꯁꯄꯦꯟꯒꯗꯣ
ꯎꯝ
ꯐꯣ ꯇꯨꯀꯥꯎ ꯇꯥꯈꯔꯅꯤꯅꯦ ꯑꯁ ꯌꯦ ꯃꯅꯅꯨꯡ ꯃꯥꯒꯅꯤ ꯃꯀꯥ ꯃꯗꯗ ꯍ ꯇꯑ ꯃꯣꯏ ꯑꯗ꯭ꯔꯦ ꯄꯣꯇꯨꯒꯜꯗ ꯆꯥꯒꯗ꯭ꯔꯥ ꯀꯩꯅꯣ ꯇꯧꯈ꯭ꯔꯅꯤ ꯃꯣꯏꯁꯨ
ꯄꯣꯔꯇꯨꯒꯥꯜꯁꯨ ꯇꯝ ꯇꯤꯝꯗꯤ ꯐꯕꯅꯤꯅ ꯅꯣꯏꯒꯤ ꯀꯩꯅꯣꯒꯤ ꯗꯤꯐꯦꯟꯁꯇꯤ ꯀꯜꯂꯤꯀꯣ ꯄꯇꯨꯒꯜꯁꯨ
ꯑꯣ ꯃꯣꯏꯗꯣ ꯀꯔꯤꯅꯣ ꯆꯦꯟꯕꯗꯣ ꯑꯁ ꯌꯥꯝ ꯀꯟꯕ ꯑꯗꯨꯒꯤꯅꯤꯅꯦ ꯀꯥꯎꯟꯇꯔ ꯀꯩ ꯍꯥꯏꯇꯥꯔꯦ ꯃꯣꯏꯒꯤꯗꯣ ꯃꯔꯛ ꯃꯔꯛꯇ ꯑꯦꯛ ꯆꯪꯉꯒ ꯀꯩꯅꯣ ꯀꯣ ꯆꯠꯈ꯭ꯔꯕꯗꯣ ꯑꯗꯨ ꯌꯦꯉꯝꯕꯅꯦ ꯑꯁ ꯅꯠꯇ꯭ꯔꯗꯤ ꯑꯦꯁ ꯅꯅꯥꯎꯗꯣ ꯑꯩꯈꯣꯏꯗꯤ ꯀꯩꯅꯣ ꯆꯦꯟꯕꯁꯨ ꯉꯝꯗ꯭ꯔꯦ ꯑꯗꯣ
ꯑꯥ
ꯄꯦꯟꯕ ꯉꯝꯗ꯭ꯔꯁꯨ ꯃꯣꯏꯒꯤꯗꯤ ꯅꯍꯥꯟ ꯁꯥꯟꯅꯕꯅꯤꯅ ꯀꯩꯅꯣꯒꯤ ꯃꯣꯏꯗꯤ ꯃꯑꯣꯡꯗꯤ ꯂꯩꯕꯀꯣ ꯃꯣꯏꯒꯤ ꯈꯣꯡ ꯏꯝꯕꯣꯁ ꯀꯩꯅꯣ ꯄꯤꯕꯗꯣ ꯎꯝ ꯎꯝ ꯂꯤꯖꯦꯟꯗ ꯑꯃꯅꯤꯅ ꯃꯥꯁꯨ
ꯑꯥ ꯑꯁ ꯃꯦꯁꯤꯗꯤ ꯑꯦꯕ꯭ꯔꯤ ꯃꯦꯆꯅꯤꯅꯦ ꯒꯣꯜ
ꯎ ꯑꯥ ꯎꯝ ꯍꯧꯖꯤꯛ ꯏꯃꯥꯅ ꯀꯣꯜ ꯌꯥꯝꯃꯦ ꯑ ꯇꯔꯨꯛ ꯇꯔꯦꯠ ꯎꯝ ꯑꯥ ꯇꯔꯦꯠ ꯑꯦꯁꯤꯁꯗꯤ ꯅꯤꯄꯥꯜ ꯑꯣꯏꯔꯝꯒꯅꯦ ꯃꯥ ꯍꯟꯗꯛꯀꯤ ꯀꯩꯅꯣꯒꯤ ꯑ
ꯏꯁꯤꯁꯔꯥ
ꯑꯣꯕꯔ ꯑꯣꯜ ꯑꯣ ꯑꯣꯕꯔ ꯑꯣꯜ ꯎ ꯅꯍꯥꯟꯗꯒꯤ ꯁꯅꯥꯕꯒꯤ
ꯑꯣ ꯑꯣ ꯉꯁꯤꯒꯤꯗꯤ ꯑꯦꯁꯤꯁꯇꯤ ꯑꯃ ꯈꯛꯇꯅꯦꯕ ꯑꯦꯁꯤꯌꯥꯒꯤ
ꯇꯅꯦ ꯑ
ꯑꯣ ꯒꯂꯦꯗꯣꯔꯗꯣ ꯃꯥꯅ ꯐꯪꯒꯗ꯭ꯔꯣ ꯍ ꯆꯥꯟꯁ ꯂꯩꯕꯤꯕ ꯃꯥꯒꯤ
ꯑ ꯑꯃꯨꯛꯀ ꯎꯝ
ꯍꯟꯗꯛꯇꯤ ꯅꯠꯇ꯭ꯔꯗꯤ ꯃꯣꯏ ꯐꯪꯍꯟꯅꯤ
ꯑ
ꯍꯜꯂꯥꯟꯗꯁꯨꯨ ꯂꯩꯀꯣ ꯃꯨꯀꯥ
ꯑ ꯍꯜꯂꯥꯟꯁꯨ ꯂꯩꯌꯦ ꯑꯥ ꯍꯧꯖꯤꯛ ꯍꯜꯂꯟꯅ ꯒꯣꯜ ꯃꯉꯥ ꯀꯩꯅꯣꯒꯤ ꯕꯥꯄꯦꯅ ꯃꯄꯦꯅ ꯇꯔꯨꯛ
ꯁꯨ ꯇꯔꯨꯛ ꯃꯥꯅ ꯇꯔꯦꯠ
ꯑ ꯔꯣꯅꯥꯜꯗꯣ ꯅ ꯃꯉꯥ ꯔꯣꯅꯥꯜꯗꯣ ꯃꯔꯤ ꯀꯣ
ꯎꯝ
ꯀ꯭ꯔꯥꯏ ꯔꯣꯅꯥꯜꯗꯣꯁꯨ ꯃꯉꯥ ꯁꯨꯕ ꯁꯨꯈ꯭ꯔꯦ
ꯃꯉꯥ ꯁꯨꯈ꯭ꯔꯦꯕ ꯄꯤꯅꯥꯜꯇꯤꯒꯤ ꯑꯃ ꯅ ꯑꯖꯁꯇꯥꯟ ꯑꯗꯨꯒ ꯑꯅꯤ ꯑꯍꯨꯝ ꯈꯛꯇ ꯅꯠꯇ꯭ꯔꯣ
ꯑꯦꯟ ꯃ ꯃꯔꯤ ꯁꯨꯈ꯭ꯔꯦ
ꯑꯣ ꯑꯣ ꯃꯔꯤ ꯁꯨꯈ꯭ꯔꯕꯣꯏ ꯃꯔꯤ ꯈꯛꯇꯅꯤꯗ
ꯑꯥ ꯃꯥꯅ ꯍꯦꯇ꯭ꯔꯤꯛ ꯃꯥꯅ ꯍꯦꯇ꯭ꯔꯤꯛ ꯂꯧꯕꯗꯣ ꯃꯥꯅ ꯍꯦꯇ꯭ꯔꯤꯛ ꯑꯃꯅ ꯇ꯭ꯔꯤꯛ ꯑꯃꯅ ꯄꯦꯅꯥꯜꯇꯤ ꯑꯗꯨꯝ ꯃꯔꯤ ꯁꯨꯔꯦ ꯑꯗꯣ ꯍꯧꯖꯤꯛꯁꯦ ꯒꯣꯜ ꯌꯥꯝꯕꯁꯦ ꯍꯥꯜꯂꯟꯒ ꯕꯥꯄꯦ ꯑꯗꯨꯒ
ꯐꯩꯌꯦ ꯑꯗꯨꯗꯤ ꯃꯦꯁꯤ ꯍꯣꯏ ꯇꯥꯔꯅꯤ
ꯑꯥ ꯑꯃꯨꯛꯀ ꯏꯖꯤꯞꯇ ꯏꯝ ꯎꯝ
ꯂꯥꯁ ꯅꯠꯇꯦ ꯃꯥꯒꯤꯗꯣ ꯋꯥꯔꯜꯗ ꯀꯞꯗꯣ ꯑꯃꯨꯛ ꯁꯅꯥꯅꯤꯡꯉꯦꯌꯦ ꯃꯥ
ꯎꯝ ꯎꯝ ꯑꯃꯨꯛꯀ ꯏꯖꯤꯞꯇ ꯁꯥꯅꯥꯕ ꯃꯇꯝꯗ ꯑꯦꯁ ꯑꯃꯨꯛꯀ ꯆꯠꯂꯗꯤ ꯃꯥ ꯅ ꯀꯝꯄꯜꯁꯔꯤ ꯃꯥꯁꯦ ꯒꯣꯜꯗꯟ ꯕꯨꯠ ꯂꯧꯔꯅꯤ ꯒꯣꯜꯗ ꯒꯣꯜꯟ ꯕꯨꯠꯁꯨ ꯕꯦꯁ ꯄ꯭ꯂꯦꯌꯔꯁꯨ ꯑꯅꯤ ꯃꯥꯂꯥ ꯍꯧꯔꯅꯤ
ꯂꯟ ꯑꯣꯔꯕꯨ
ꯎꯝ ꯇꯥꯟꯖꯥ ꯑꯐꯕ ꯂꯩꯌꯦ ꯃꯥꯅ ꯐꯖꯅ ꯇꯧꯔꯗꯤ
ꯎꯝ ꯑꯗꯨ ꯃꯣꯏ ꯉꯝꯄ꯭ꯔꯗꯤ ꯁꯤꯃꯤ ꯁꯤꯃꯤ ꯃꯣꯏꯁꯦ ꯔꯔꯥꯎꯟ ꯁꯤꯛꯁꯇꯤꯟ ꯅꯠꯇ꯭ꯔꯤꯀꯣ ꯍꯧꯖꯤꯛ ꯁꯥꯟꯅꯔꯤꯗꯣ ꯌꯣꯃꯦꯀꯣ
ꯍꯧꯖꯤꯛ ꯊꯥꯔꯇꯤ ꯇꯨꯅꯦ ꯎꯝ
ꯁꯤꯃꯤꯅꯦꯀꯣ ꯃꯊꯪꯗꯗꯤ
ꯃ ꯃꯊꯪꯗꯗꯤ ꯑ
ꯑꯁ ꯌꯕ ꯅꯨꯡꯉꯥꯏꯈ꯭ꯔꯅꯤꯅꯦ
ꯎꯝ ꯃꯊꯥꯡꯗ ꯀꯩꯅꯣꯒꯤꯅꯤ ꯀꯣꯠꯇꯔꯅꯤ
ꯀ꯭ꯋꯥꯇꯔ ꯑꯗꯨꯒ ꯁꯤꯃꯤꯅꯦꯕ
ꯑ ꯀ꯭ꯋꯥꯇꯔ ꯁꯤꯃꯤ ꯀꯅ ꯎꯝ ꯑꯅꯤ ꯑꯥ ꯑ ꯐꯥꯏꯅꯥꯜ ꯄꯥꯗ꯭ꯔꯗꯤ ꯃꯦꯠꯆ ꯑꯅꯤ ꯂꯩꯍꯧꯔꯤꯦ ꯍꯧꯖꯤꯛ ꯀꯇꯥ ꯋꯥꯗ ꯎꯝ
ꯑꯔꯖꯦꯟꯇꯤꯅꯥꯁꯦ ꯀꯥꯕ ꯆꯥꯁꯗ
ꯎꯝ ꯎꯝ ꯏꯗꯤꯅꯥꯗꯤ ꯀꯝꯄꯜꯁꯔꯤ ꯁꯤꯃꯤ ꯀꯥꯔ ꯔꯅꯤ ꯏꯖꯤꯞ ꯗꯣ ꯀ ꯀꯟꯕ ꯀꯟꯇ꯭ꯔꯤ ꯅꯠꯇꯦꯕ
ꯑꯣ ꯍꯧꯖꯤꯛ ꯀꯀꯣ ꯈꯗꯁꯨ ꯌꯥꯝ ꯀꯟꯕꯅꯦꯕ ꯑꯗꯨꯁꯨ ꯀꯥꯈ꯭ꯔꯦꯕ ꯃꯣꯏꯗ
ꯑꯥ
ꯁꯤ ꯑꯁ ꯑꯅ ꯆꯔ ꯑꯁ ꯌꯥꯎ ꯐꯔꯗꯤ ꯑꯋꯥ ꯐꯔ
ꯅꯔꯋꯦꯒ ꯐ꯭ꯔꯥꯟꯁ ꯅꯔꯋꯦꯒ ꯆꯦꯟ ꯅꯠꯇꯦ ꯀꯩꯅꯣꯒꯤ ꯕ꯭ꯔꯥꯖꯤꯜ ꯅꯥꯎꯨꯕꯦꯅ ꯑꯝꯗꯗꯤ ꯐꯥꯔꯅꯤꯅꯦ ꯑꯩꯗꯤ ꯍꯥꯟꯍꯟꯕꯨ ꯌꯥꯝ ꯆꯄꯣꯠ ꯇꯧꯋꯦ
ꯀꯔꯤ ꯍꯥꯏꯕ
ꯑꯜꯂꯅꯕꯨ ꯁꯄꯣ ꯇꯧ ꯑꯣꯏꯣꯏꯕ
ꯑꯣ ꯑꯩꯁ ꯑꯩꯗꯤ ꯈꯪꯗ꯭ꯔꯦꯗ
ꯎꯝ
ꯉꯝꯕꯗ ꯑꯣꯏꯅ ꯉꯝꯃꯦ ꯍꯥꯏꯇꯥꯥꯔꯦꯗꯁꯨ ꯁꯄꯣꯔꯠ ꯇꯧꯅꯤꯡ ꯑꯗꯣ ꯃꯦꯟꯃꯥꯔ ꯑꯩꯈꯣꯏꯗꯨꯁꯨ ꯑꯁ ꯑꯩꯈꯣꯏ ꯕꯔꯀꯥꯒꯤ ꯄ꯭ꯂꯦꯌꯥꯔꯁꯤꯡꯗꯨ ꯑꯜꯟꯁꯨ ꯅꯎꯅꯦꯕ
ꯎꯝ ꯀꯩꯅꯣꯒꯤ ꯑꯩꯅ ꯁꯥꯎꯅꯤꯡꯕꯗꯤꯀꯣ ꯕ꯭ꯔꯥꯖꯤꯜ ꯇꯤꯝꯁꯦ ꯅ ꯃꯥꯥꯏꯕꯨ ꯑꯃꯨꯛꯀ ꯍꯞꯆꯤꯗ ꯑꯃꯨꯛꯀ ꯍꯥꯞꯆꯤꯤꯟꯂꯝꯕꯀꯣ
ꯑ
ꯑꯗꯨꯒꯤꯅꯦ
ꯐꯥꯔꯁ ꯐꯥꯔꯁ ꯂꯩꯗ ꯆꯪꯍꯟꯗꯦꯕ ꯃꯥꯗꯣ ꯑꯗꯨꯒꯤꯅꯦꯕ
ꯅꯣꯏꯒꯤꯁꯤꯁꯨ ꯃꯅꯨꯡꯗ ꯀꯩꯅꯩꯅꯧ ꯑꯃꯗꯤ ꯂꯩꯌꯦꯕ
ꯍꯣꯏ
ꯎꯝ ꯃꯥ
ꯑ ꯕꯤꯅꯤꯁꯤꯁ ꯀꯣꯏꯗꯤ ꯅꯨꯃꯤꯠ ꯈꯨꯗꯤꯡ ꯁꯅꯥꯔ ꯂꯩꯌꯦꯅꯦ ꯍ ꯂꯩ ꯑꯩꯁꯨ ꯌꯥꯝ ꯀꯩꯅꯣꯗ
ꯍꯧꯖꯤꯛ ꯐꯥꯎꯕꯁꯤ ꯕꯦꯅꯤꯁꯤꯁꯅꯤ ꯀꯩꯅꯣꯗꯗꯤ꯫ ꯕ꯭ꯔꯥꯖꯤꯜꯗꯗꯤ ꯌꯥꯝ ꯐꯥꯎꯋꯦ ꯑꯗꯨꯝ ꯑꯗꯨ ꯅꯨꯄꯥꯁꯨ ꯃꯃꯤꯡ ꯌꯥꯝ ꯆꯠꯂꯦ
ꯍꯣꯏ ꯃꯣꯏꯗꯨ ꯀ꯭ꯂꯕꯇꯗꯤ ꯀꯩ ꯀꯝ ꯁꯅꯕ ꯍꯥꯏꯇꯧꯕ ꯑꯗꯨ ꯃꯣꯏ
ꯎꯝ ꯑ ꯃꯣꯏꯒꯤ ꯃꯣꯏꯒꯤ ꯀꯥꯎꯟꯇ꯭ꯔꯤ ꯁꯅꯥꯕ ꯃꯇꯝꯗꯗꯤ ꯑꯣ ꯃꯣꯏ ꯊꯋꯥꯏꯁꯦ ꯂꯣꯏꯅꯃꯛ ꯄꯨꯊꯣꯛꯎꯒ ꯀꯣ ꯁꯅꯥꯕꯨꯗꯣ ꯀꯩꯅꯣ
ꯌꯥꯝ ꯍꯩꯌꯦꯕ ꯃꯣꯏꯗꯣ ꯃꯣꯏ ꯀꯟꯇ꯭ꯔꯤꯒꯤ ꯁꯥꯟꯅꯕꯗꯤ ꯋꯥꯔꯜ ꯀꯞꯇꯤ ꯑꯁ ꯌꯥꯝ ꯍꯩꯕ ꯅꯗꯤ ꯀꯥꯏ ꯐꯕꯤꯅꯤ
ꯑꯥ
ꯔꯦꯃꯗ꯭ꯔꯤꯠꯇ ꯂꯩꯕꯅꯦꯕ ꯑꯗꯣ ꯌꯥꯝ ꯍꯩꯇꯦꯕ ꯃꯥꯒꯤ ꯃꯔꯛ ꯃꯔꯛ ꯀ ꯀ ꯀ ꯑꯗꯨ ꯆꯠ ꯌꯦꯣꯁꯨ ꯑꯃꯛ ꯆꯂꯔ
ꯑꯥ ꯑꯥ
ꯃꯟꯗꯦꯗ ꯁꯤ ꯑꯁ ꯌꯦꯡꯕ ꯅꯨꯡꯉꯥꯏꯈ꯭ꯔꯅꯤꯅꯦ ꯃꯣꯏ ꯌꯥꯝꯃ ꯑꯩꯈꯣꯏꯒꯤ ꯔꯣꯅꯥꯜꯗꯣ ꯑꯩꯈꯣꯏꯒꯤꯗꯣ
ꯑꯥ ꯃꯟꯗꯦ ꯇꯨꯋꯁꯗꯦ ꯑꯗꯨꯗꯤ ꯑꯐꯕ ꯉꯥꯛꯇ ꯂꯥꯛꯀꯅꯤ ꯑꯐꯕ ꯃꯦꯠꯁ ꯀꯣꯑꯀꯥꯟꯗ
ꯍꯣꯏ ꯀꯟꯕ ꯉꯥꯛꯇꯣ ꯍꯧꯖꯤꯛ ꯁꯦ ꯍꯤꯡꯂꯤꯅꯦꯕ ꯑꯗꯨꯒꯤ ꯌꯦꯡꯕꯗꯣ ꯑꯁ ꯊꯕꯛꯁꯨ ꯁꯨꯅꯤꯡꯗ꯭ꯔꯦꯗ ꯁꯤꯒꯤ ꯑꯣꯏ ꯑ ꯆꯪꯉꯠ ꯆꯪꯉꯠ ꯀꯩꯅꯣ ꯉꯁꯥꯏꯗꯨ ꯑꯁ ꯑꯃꯨꯛ ꯍꯧꯒꯠꯄꯣ ꯑꯃꯨꯛꯀꯕ ꯃꯇꯝꯗꯣ ꯂꯥꯛꯇ꯭ꯔꯤꯕ ꯄꯨꯡ ꯑꯃꯗ ꯑꯃꯛ ꯀꯄ ꯀꯩꯅꯣ ꯑꯅꯤꯗ ꯑꯃꯨꯛ ꯀꯄ ꯑꯁ
ꯎꯝ
ꯃꯔꯥꯡ ꯀꯥꯏꯅ ꯇꯨꯝꯗ꯭ꯔꯦꯅꯦ ꯍꯟꯗꯛꯁꯦ
ꯍꯣꯏ ꯑꯣꯖꯥꯅ ꯁ ꯇ ꯃꯗꯔꯤ
ꯑꯥ
ꯃꯤꯆꯦ ꯌꯥ꯭ꯔꯣ
ꯅꯨꯡꯊꯤꯟꯗ ꯇꯨꯝꯗ꯭ꯔꯗꯤ ꯇꯨꯝꯍꯧꯗ꯭ꯔꯗꯤ ꯑꯁ ꯑꯍꯤꯡꯗꯗꯤ ꯇꯨꯝꯕ ꯐꯪꯗ꯭ꯔꯦꯅꯦ ꯕꯣꯒ
ꯑꯣ ꯃꯦꯠꯁꯇꯨ ꯈꯔ ꯐꯖꯔꯗꯤ ꯌꯥꯔꯦ ꯌꯦꯡꯉꯦ ꯑꯗꯨ ꯐꯖꯗ꯭ꯔꯗꯤ ꯇꯨꯝꯃꯦ ꯀꯣꯏꯔꯦ
ꯑꯃꯨꯛ ꯑꯗꯨꯃꯗꯤ ꯃꯤꯦꯀꯥꯞ ꯊꯣꯛꯄ ꯉꯝꯃꯣꯏꯕ ꯑꯗꯨꯒꯤ ꯇꯨꯝꯗꯕꯤꯗ ꯑꯗꯨꯝ
ꯉꯥꯏꯕ ꯀꯣ
ꯎ ꯉꯥꯏꯔꯒ ꯑꯗꯨꯝ ꯀꯩꯅꯣ ꯇꯥꯏꯝ ꯄꯥꯁ ꯇꯧꯔꯒ ꯂꯩꯕꯅꯦꯕ ꯑꯃꯨꯛꯀ ꯍꯦꯛ ꯃꯇꯝ ꯌꯥꯎꯔꯗꯤ ꯑꯃꯨꯛꯀ ꯌꯦꯡꯉꯦ
ꯇꯨꯝꯕꯗꯤ ꯍꯧꯒꯠꯄ ꯂꯕꯀꯣ
ꯑꯥ ꯌꯥꯝ ꯂꯧꯋꯅꯦꯕ ꯑꯩꯁꯨ ꯑꯌꯨꯛ ꯑꯏ ꯎ ꯉꯔꯥꯡꯒꯤꯕꯨ ꯀꯩꯅꯣꯒꯤ ꯁꯅꯥꯕꯗꯣ ꯌꯦꯡꯉꯗꯤ ꯑꯌꯨꯛ ꯍꯧꯀꯠꯄ ꯉꯝꯂꯔꯣꯏꯕ ꯊꯦꯡ ꯉꯁꯤꯁꯨ ꯈꯔ ꯊꯦꯡꯅ ꯆꯪꯉꯕ ꯍꯥꯐ ꯇꯣꯛꯄ ꯃꯇꯝꯗ ꯀꯤ ꯌꯦꯡ ꯃꯥ ꯑꯁ ꯑꯃꯒ ꯑꯃꯒ ꯑꯃꯒ ꯅꯤꯜ ꯍꯥꯏꯕꯒ ꯑꯁ ꯌꯥꯝꯂꯛꯀꯅꯤ ꯑꯃꯨꯛꯀ ꯃꯊꯪꯗ ꯒꯣꯜ ꯆꯟꯂꯦ
ꯍꯣꯏ ꯉꯝꯈ꯭ꯔꯅꯤ ꯍꯥꯏꯕ ꯋꯥꯅꯤ ꯉꯁꯥꯏꯗꯣ ꯑꯃꯒ ꯖꯤꯔꯣ ꯑꯣꯏꯒꯗ꯭ꯔꯥ ꯅ ꯅꯠꯇ꯭ꯔꯒ ꯑꯅꯤꯒ ꯖꯦꯔꯣ ꯑꯣꯏꯒꯗ꯭ꯔꯥ ꯁ ꯃꯣꯏꯅ ꯔꯤꯄꯤꯠ ꯔꯤꯄꯤꯠ ꯆꯪꯂꯟꯕꯗꯣ
ꯑꯣ ꯑꯁ ꯃꯣꯏꯒꯤ ꯁꯥꯟꯅꯕ ꯀꯥꯡꯕꯨꯁꯨ ꯌꯥꯝ ꯍꯩꯌꯦꯅꯦ ꯀꯟꯁꯨ ꯀꯜꯂꯦꯕ ꯃꯣꯏꯒꯤꯗꯣ ꯆꯦꯡꯁꯨ ꯐꯖꯅ ꯎꯝ ꯎꯝ
ꯁꯨꯇꯤꯡꯁꯨ ꯆꯠꯂꯦꯗꯣ ꯃꯣꯏꯗꯣ ꯑꯁ ꯐꯖ ꯅꯦꯁ ꯇꯥꯏꯗꯗꯤ ꯐꯆꯔꯅꯤ
ꯑꯩꯗꯤ ꯅꯍꯥꯟ ꯀꯩꯅꯣꯒꯤ ꯒꯅꯥ ꯗꯣꯛꯇꯔꯅ ꯍꯥꯏꯕꯤꯕꯗꯣ ꯑꯗꯨꯝ ꯂꯥꯛꯀꯦꯔꯥꯅ ꯀꯣ ꯑꯥꯁ ꯌꯥꯗ꯭ꯔꯦꯅꯦ ꯌꯥꯝ ꯄꯥꯈꯠꯄꯥꯒꯤꯀꯣ꯫
ꯍꯣꯏ ꯑꯥꯁ ꯃꯣꯏꯗꯣ꯫ ꯃꯣꯏꯒꯤ ꯄꯔꯗꯨꯁꯁꯨ ꯌꯥꯝ ꯐꯤꯡꯕ ꯑꯥꯁ ꯄꯦꯅꯥꯜꯇꯤꯗ ꯂꯥꯛꯑꯦ ꯍꯩꯄꯥꯗꯤ ꯌꯦꯡꯗꯨ ꯋꯥꯔꯦ ꯑꯩꯈꯣꯏ
ꯑꯣ
ꯃꯔꯇꯤꯛꯗꯨꯁꯨ ꯐꯔꯤꯕ ꯑꯗꯨꯁꯨ
ꯎꯝ
ꯑꯅꯤꯃꯛ ꯐꯥꯔꯗꯤ ꯀꯣ꯫
ꯑꯥꯎ ꯃꯣꯏ ꯀꯩꯅꯣꯒꯤ ꯎꯝ ꯀꯦꯞꯕꯥꯔꯗ° ꯈꯣꯏꯗꯤ ꯄꯦꯅꯦꯜꯇꯤ ꯁꯥꯟꯅꯗꯦ ꯃꯣꯏ ꯉꯝꯃꯀꯅꯤ ꯑꯗꯣ ꯅꯣꯏꯒꯤꯗꯤ ꯀꯩꯅꯣꯝꯁꯨ ꯀꯔ°ꯛ ꯑꯃ ꯆꯠꯂꯦ ꯑꯀꯟꯁꯨ ꯑꯀꯜꯂꯦ ꯅꯍꯥꯁꯨ ꯅꯍꯥ ꯑꯣꯏꯏꯌꯦꯕ꯫
ꯍꯣꯏꯅꯦ
ꯃꯣꯏꯒꯤꯗꯣ ꯑꯥꯁ ꯈꯔꯗꯤ ꯀꯤ ꯀꯤꯍ°
ꯄ°ꯅꯥꯏꯇꯤꯗꯤ ꯌꯥꯝ ꯍꯩꯇꯕꯅꯦꯕ
ꯑꯥ ꯑꯩ ꯃꯥ ꯃꯤꯁ ꯇꯧꯒꯟꯂꯦꯕ ꯎꯝ
ꯑꯣ ꯃꯔꯛ ꯃꯔꯛꯇꯗꯤ ꯆꯜꯂꯤꯗꯣ
ꯎꯝ ꯑꯗꯤ ꯑꯥꯁ ꯌꯥꯝ ꯄꯥꯈꯠꯂꯒ ꯀꯃꯥꯏ ꯇꯧꯁꯤꯔꯥꯅ ꯑꯁ ꯂꯩꯕꯅꯤꯕ ꯑꯗꯨꯒꯤ ꯂꯥꯁꯇꯗ ꯑꫭ ꯑꫭ ꯎꯝ ꯃꯥꯗꯤ ꯈꯔ ꯄꯤꯛꯄꯅꯤꯅ ꯃꯤꯁꯤꯗꯤ ꯑꯗꯨꯝ ꯀꯣꯅꯔꯗꯩꯝꯃꯥ ꯃꯥ ꯀꯥꯎꯕꯅ ꯐꯥꯏꯌ°ꯕꯥꯀꯣ
ꯍꯣꯏ ꯑꯦꯁ ꯑꯦꯁꯤꯁꯨ ꯑꯃꯥ ꯐꯪꯈ꯭ꯔꯦ ꯅ ꯉꯁꯤ꯫ ꯃꯥꯒꯤ ꯑ° ꯁꯤꯁꯨ ꯐꯖꯕꯅꯦ
ꯎꯝ
ꯑꯃꯥꯁꯨ ꯑꯃꯨꯛ ꯌꯥꯝ ꯐꯖꯅ ꯄꯤꯕꯅꯦ ꯃꯥ ꯃꯤ ꯑꯃꯗꯣ ꯃꯜꯇꯤꯅꯦꯛꯁ ꯅꯠꯇꯕ ꯑꯃꯗꯨꯅ ꯃꯤꯁ ꯇꯧꯕꯥ ꯅꯦ ꯅꯠꯇ꯭ꯔꯗꯤ ꯑꯥꯁ ꯌꯥꯝ ꯐꯖ ꯈ꯭ꯔꯅꯤꯅꯦ
ꯎꯝ ꯑꯗꯨꯝ ꯉꯁꯤꯒꯤ ꯄ꯭ꯂꯦꯗꯤ ꯑꯗꯨꯝ ꯌꯦꯡꯕꯥ ꯅꯨꯡꯉꯥꯏꯌꯦꯗꯥ
ꯍꯣꯏꯅꯦ ꯍꯣꯏ ꯃꯊꯪꯗꯁꯨ